ꯑꯣ ꯑꯩꯁꯦ ꯀꯩꯁꯨ ꯊꯣꯏꯗꯣꯛꯄ ꯇꯧꯗꯦ ꯌꯥꯍꯧꯕꯒ ꯑꯗꯨꯝ ꯆꯥ ꯊꯛꯀꯦꯅ ꯇꯧꯔꯤ ꯑꯗꯣ ꯉꯁꯤꯗꯤ ꯆꯨꯍꯤꯡ ꯈꯔ ꯂꯩꯔꯛꯑꯦꯅ ꯆꯨꯍꯤꯡ ꯑꯣꯏꯅ ꯊꯛꯑꯅꯤ ꯆꯥꯁꯨ ꯊꯛꯄꯨꯗꯤ ꯊꯛꯀꯅꯦꯕꯀꯣ ꯆꯨꯍꯤꯁꯤꯡꯗꯣ ꯊꯛꯇ ꯀꯨꯏꯔꯦꯅ ꯊꯛꯀꯅꯤ ꯑꯗꯣ ꯅꯪꯗꯤ ꯕ꯭ꯔꯦꯛꯐꯥꯁ ꯀꯩꯀꯥ ꯆꯥꯔꯕꯣ ꯆꯥꯛ ꯏꯁꯤꯡ ꯆꯥꯔꯕꯣ ꯀꯃꯥꯏꯅ ꯇꯧꯒꯦ
ꯑꯧ ꯕ꯭ꯔꯦꯛꯐꯥꯁ ꯍꯥꯏꯁꯦ ꯑꯩ ꯆꯥ ꯊꯛꯑꯦ ꯑꯗꯨꯒ ꯑꯩꯈꯣꯏꯒꯤ ꯑꯆꯥꯄꯣꯠ ꯑꯃ ꯃꯀꯣꯏ ꯃꯀꯣꯏ ꯇꯥꯕꯤꯗꯨ ꯑꯗꯨ ꯂꯩꯔꯦ ꯑꯆꯥꯄꯣꯠ ꯍꯥꯏꯔꯒꯅꯦ ꯑ ꯌꯥꯝ ꯍꯥꯎꯕ ꯃꯐꯝ ꯂꯩꯕꯅꯤꯅꯦ ꯑꯩꯈꯣꯏ ꯑꯁꯤꯒꯤ ꯊꯣꯡ ꯃꯅꯤꯡꯒꯤ ꯂꯩꯔꯛꯇꯣ ꯑꯗꯨꯒꯤꯗꯨꯗꯅꯦ ꯂꯩꯕꯅꯦꯕ ꯃꯣꯏꯒꯤ ꯑꯆꯥꯄꯣꯠ ꯍꯥꯏꯗꯤ ꯀꯩꯅꯣꯒꯨꯝꯕ ꯁꯥꯕꯝ ꯂꯩꯕꯅꯦꯕ ꯑꯗꯨꯗ ꯑꯩꯈꯣꯏ ꯑꯗꯨꯝ ꯆꯥꯅꯕ ꯃꯀꯣꯏ ꯃꯀꯣꯏ ꯀꯣꯏꯕ ꯅꯪ ꯅꯣꯏꯒꯤ ꯅꯍꯥꯟꯃꯨꯛ ꯆꯍꯥꯎꯒꯤ ꯁꯥꯕꯗꯣ ꯑꯗꯨꯒꯨꯝꯕꯗꯣ ꯌꯥꯡꯈꯩꯒꯤ ꯀꯌꯥꯅꯣꯝ ꯇꯧꯕꯅꯦꯕ ꯈꯔ ꯍꯥꯞꯄꯅꯦꯕ ꯑꯅꯤꯔ ꯑꯃꯔ ꯑꯗꯣ ꯃꯣꯏꯁꯨ ꯕꯨꯡ ꯕꯨꯡ ꯁꯥꯔꯒꯁꯨ ꯌꯥꯝ ꯍꯥꯎꯕ ꯑꯣꯏꯕꯗꯣ ꯗꯨꯃꯥꯏ ꯑꯣꯏꯕꯩ ꯅꯉꯣꯟꯗ ꯆꯥꯅꯤꯡꯉꯥꯏꯗꯤ ꯅꯣꯡꯃ ꯍꯥꯏꯗꯤ ꯍꯣꯔꯦꯟ ꯅꯨꯡꯗꯥꯡꯒꯨꯝꯕꯔꯥ ꯅꯠꯇ꯭ꯔ ꯍꯌꯦꯡ ꯅꯨꯡꯗꯥꯡꯒꯨꯝꯕꯔꯥ ꯍꯥꯏꯐꯦꯠ ꯂꯩꯔꯨꯔꯒꯀꯣ ꯑꯗꯨꯝ ꯆꯥꯕ ꯌꯥꯕꯅꯦꯕ ꯍꯥꯏꯗꯤ ꯑꯗꯨꯝ ꯍꯥꯎꯁꯨ ꯍꯥꯎꯕꯗꯣ ꯈꯨꯗꯛ ꯈꯨꯗꯛꯒꯤ ꯁꯥꯕ ꯑꯣꯏꯕꯒꯤ ꯅꯠꯇ꯭ꯔꯒ ꯑꯩꯈꯣꯏ ꯁꯤꯗ ꯄꯨꯔꯛꯏ ꯃꯈꯩꯁꯤꯗꯤ ꯗꯨꯀꯥꯟꯗ ꯊꯝꯃꯤꯁꯤ ꯀꯌꯥꯝ ꯀꯨꯏꯅ ꯁꯥꯕꯅꯣ ꯑꯗ ꯀꯩꯅꯣ ꯇꯧꯕꯅꯤꯅ ꯒ꯭ꯌꯥꯟ ꯇꯥꯗꯦꯅꯀꯣ ꯑꯗꯨꯗꯨꯅ ꯃꯣꯏꯗ ꯑꯝꯇ ꯂꯩꯔꯨꯁꯦ ꯑꯝꯇ ꯆꯥ ꯌꯦꯡꯉꯨꯁꯦ
ꯑꯣ ꯌꯥꯏꯌꯦ ꯑꯩꯗꯤ ꯈꯪꯗꯦꯕꯀꯣ ꯑꯗꯨꯃꯥꯏꯅ ꯁꯥꯕꯗꯣ ꯑꯩꯈꯣꯏ ꯁ꯭ꯋꯥꯏꯗ ꯂꯩꯌꯦ ꯑꯗꯣ ꯍꯥꯏꯕꯗꯤ ꯇꯥꯗꯤ ꯇꯥꯕ ꯑꯗꯨꯝ ꯑꯗꯨ ꯑꯣꯏꯔꯒꯁꯨ ꯑ ꯍꯥꯏꯕꯗꯤ ꯍꯦꯛ ꯅꯛ ꯌꯥꯝ ꯅꯛꯅ ꯂꯩꯑꯦꯗꯨꯗꯤ ꯈꯪꯗꯕ ꯍꯥꯏ ꯇꯥꯔꯦꯀꯣ ꯑꯗꯨ ꯌꯥꯏꯌꯦ ꯅꯪꯁꯨ ꯈꯪꯕ ꯑꯣꯏꯔꯒꯗꯤ ꯅꯨꯡꯗꯥꯡ ꯑꯗꯣ ꯑꯗꯨꯝ ꯅꯨꯡꯗꯥꯡ ꯋꯥꯏꯔꯝ ꯆꯠꯂꯒꯁꯨ ꯐꯣꯡ ꯐꯣꯡ ꯁꯥꯅ ꯐꯪꯒꯗꯕ꯭ꯔꯥ ꯅꯠꯇ꯭ꯔꯒ ꯑꯌꯨꯛꯀꯨꯝꯕꯗ ꯐꯪꯒꯗꯕ꯭ꯔꯥ ꯐꯪꯒꯗꯕ ꯑꯣꯏꯔꯒꯕꯨꯗꯤ ꯑꯌꯨꯛꯇꯤ ꯑꯃꯨꯛ ꯈꯤꯇꯪ ꯐꯔꯛ ꯇꯥꯟꯅꯩꯗꯅꯀꯣ ꯑꯗꯨꯅ ꯅꯨꯡꯗꯥꯡ ꯋꯥꯏꯔꯝꯒꯨꯝꯕꯗꯨꯗ ꯐꯪꯒꯗꯕ ꯑꯣꯏꯔꯗꯤ ꯑꯗꯨꯅꯗꯤ ꯆꯞ ꯆꯥꯗꯣꯏꯅꯦꯕꯀꯣ ꯑꯩꯈꯣꯏꯒꯤ ꯑꯣꯏꯅꯗꯤ ꯑ ꯅꯨꯡꯗꯥꯡ ꯋꯥꯏꯔꯝꯗ ꯐꯪꯉꯒꯕꯨꯗꯤ ꯑꯗꯨꯝ ꯍꯣꯏ ꯍꯣꯔꯦꯟ ꯀꯩꯒꯨꯝꯕ ꯍꯜꯂꯛꯄꯗ ꯃꯇꯝ ꯆꯥꯟꯅꯔꯒꯕꯨꯗꯤ ꯌꯦꯡꯉꯨꯁꯦꯕꯀꯣ
ꯑꯗꯨ ꯃꯣꯏ ꯁꯥꯕꯕꯁꯦꯀꯣ ꯑꯗꯨꯝ ꯑꯌꯨꯛꯀꯤ ꯑꯃ ꯉꯟꯇꯥ ꯍꯥꯏꯗꯤ ꯉꯟꯇꯥ ꯅꯠꯇ꯭ꯔꯁꯨ ꯄꯨꯡ ꯇꯔꯥꯠ ꯅꯤꯄꯥꯥꯟ ꯁ꯭ꯋꯥꯏꯗ ꯑꯗꯨꯝ ꯕꯨꯡ ꯕꯨꯡ ꯁꯥꯕꯁꯤ ꯐꯪꯉꯅꯤ ꯑꯗꯣ ꯅꯨꯡꯗꯥꯡ ꯋꯥꯏꯔꯝꯁꯨꯀꯣ ꯅꯨꯡꯗꯥꯡ ꯋꯥꯏꯔꯝꯁꯦ ꯃꯣꯏ ꯅꯨꯡꯗꯥꯡꯁꯦ ꯊꯥꯕ ꯅꯪꯅꯉꯥꯏ ꯑꯗꯨꯝ ꯄꯨꯡ ꯃꯔꯤ ꯃꯈꯥꯏ ꯃꯉꯥ ꯁ꯭ꯋꯥꯏꯗ ꯑꯗꯨꯝ ꯁꯥꯕꯅꯦꯕ ꯑꯗꯨꯗꯨꯒ ꯊꯥꯕ ꯑꯌꯨꯛ ꯀꯤ ꯊꯥꯕ ꯅꯪꯅꯉꯥꯏ ꯃꯣꯏꯅ ꯑꯃꯨꯛ ꯆꯦꯔꯪ ꯀꯩꯀꯩ ꯌꯣꯝꯗꯅ ꯈꯣꯠꯇꯅ ꯇꯧꯔꯒ ꯑꯃꯨꯛ ꯗꯨꯀꯥꯟ ꯗꯨꯀꯥꯟꯗ ꯊꯥꯗꯣꯏꯅꯤꯅꯀꯣ ꯗꯨꯃꯥꯏ ꯊꯥꯕꯗꯣ ꯑꯗꯨꯝ ꯊꯥꯕꯒꯤ ꯅꯪꯅꯉꯥꯏ ꯁꯨꯃꯥꯏ ꯁꯥꯕꯅꯦ ꯅꯣꯡꯃꯇ ꯑꯅꯤꯔꯛ ꯀꯨꯝꯕ ꯁꯥꯕ ꯑꯩꯈꯣꯏ ꯅꯨꯡꯊꯤꯜꯗꯒꯨꯝ ꯀꯩꯒꯨꯝꯕ ꯁꯥꯕꯗꯣ ꯑꯣꯏ ꯏꯪ ꯏꯪꯉꯦ ꯍꯥꯏꯇꯥꯔꯒꯁꯨ ꯀꯩ ꯍꯥꯏꯅꯤ ꯑꯗꯨꯝ ꯈꯨꯗꯛꯇ ꯁꯥꯕ ꯉꯁꯤꯒꯤ ꯑꯣꯏꯕꯅꯤꯅ ꯑꯗꯨꯝ ꯍꯥꯎꯕꯗꯣ ꯑꯗꯩ ꯕꯣꯡ ꯕꯣꯡꯒ ꯁꯥꯕꯗꯨꯗꯤ ꯆꯥꯕ ꯀꯥꯟꯗ ꯍꯥꯎꯕ ꯑꯣꯏꯕꯗꯣ ꯑꯗꯨꯃꯥꯏꯅ ꯑꯣꯏꯕꯅꯦꯕꯀꯣ ꯑꯩ ꯅꯉꯣꯟꯗ ꯁꯨꯝ ꯍꯥꯏꯒꯦ ꯇꯧꯔ ꯑꯗꯨꯝ ꯀꯥꯎꯕ ꯍꯥꯏꯕꯗꯤ ꯑꯍꯥꯎꯕꯗꯣ ꯑꯍꯥꯎꯗꯣ ꯁꯨꯝ ꯇꯝꯃꯅꯤ ꯇꯪꯉꯅꯤꯗꯅꯀꯣ ꯑꯗꯒꯤ ꯑꯆꯥꯥꯛꯄꯣꯠ ꯑꯩꯈꯣꯏꯒꯤ ꯗꯕ꯭ꯂꯨꯇꯤꯒꯨꯝꯕ ꯀꯩꯒꯨꯝꯕꯁꯨ ꯃꯈꯜ ꯃꯈꯜ ꯁꯥꯕꯅꯦꯕ ꯑꯗꯨꯝ ꯃꯣꯏꯒꯤꯗꯨ ꯆꯥꯎꯁꯨ ꯆꯥꯎꯕꯅꯦ ꯃꯣꯏ ꯁꯥꯕꯝꯗꯩ ꯗꯥꯏꯔꯦꯛ ꯂꯩꯕꯒꯤ ꯑꯗꯨꯝ ꯍꯣꯡꯅꯁꯨ ꯄꯤꯕꯗꯣ ꯑꯗꯨꯃꯥꯏꯅꯁꯨ ꯇꯧꯕꯅꯦ ꯑꯗꯣ ꯍꯣꯔꯦꯟ ꯅꯨꯡꯗꯥꯡ ꯋꯥꯏꯔꯝꯗꯣ ꯍꯥꯏꯐꯦꯠ ꯆꯠꯊꯣꯛꯎꯔꯒꯅꯦ ꯁꯥꯕꯨ ꯁꯥꯔꯝꯃꯦ ꯁꯥꯕꯨ ꯁꯥꯔꯝꯗꯔꯦ ꯑꯗꯨꯝ ꯂꯩ ꯂꯩꯕꯅꯦꯕꯀꯣ ꯍꯥꯏꯗꯩ ꯁꯥꯔꯝꯗ꯭ꯔ ꯇꯥꯔꯒꯁꯨ ꯍꯥꯏꯗꯤ ꯑꯁꯥꯕ ꯑꯣꯏꯗ ꯐꯪꯗ ꯇꯥꯔꯒꯁꯨꯅꯦ ꯆꯥꯕ ꯀꯥꯟꯗ ꯍꯥꯎꯕꯗꯣ ꯑꯗꯨꯝ ꯉꯁꯤꯒꯤ ꯁꯥꯕꯗꯤ ꯑꯗꯨꯝ ꯑꯣꯏꯗꯣꯏꯅꯦꯕꯀꯣ ꯑꯗꯨꯃꯥꯏꯅ ꯍꯣꯔꯦꯟ ꯍꯥꯏꯐꯦꯠ ꯍꯜꯂꯛꯀꯥꯟꯗ ꯊꯦꯡꯉꯁꯨ ꯊꯦꯡꯅꯅꯦ ꯍꯥꯏꯐꯦꯠ ꯆꯪꯉꯨꯁꯦ ꯑꯗꯨꯝ ꯃꯐꯝꯁꯨ ꯈꯪꯕ ꯑꯣꯏꯅ ꯑꯗꯨꯝ ꯈꯪꯉ ꯑꯣꯏꯔ ꯇꯥꯔꯗꯤ ꯅꯪ ꯍꯌꯦꯡ ꯑꯌꯨꯛ ꯆꯠꯀꯦ ꯅꯨꯃꯤꯗꯥꯡ ꯋꯥꯏꯔꯝ ꯆꯠꯀꯦ ꯑꯗꯨꯗꯤ ꯑꯗꯨꯝ ꯅꯣꯏ ꯕꯥ ꯍꯣꯏꯅ ꯆꯠꯂꯁꯨ ꯑꯗꯨꯝ ꯌꯥꯏꯗꯅꯀꯣ ꯋꯥꯐꯝ ꯇꯥꯛꯑꯒꯀꯣ ꯑꯗꯨ ꯀꯩꯁꯨ ꯅꯠꯇꯕꯗꯗꯤ ꯑꯗꯨꯝ ꯇꯔꯥ ꯇꯔꯥ ꯄꯤꯕꯗꯨ ꯂꯩꯇꯦ ꯃꯣꯏꯗꯗꯤ ꯑꯗꯨꯝ ꯌꯥꯡꯈꯩꯗꯪ ꯂꯩꯔꯁꯨ ꯑꯅꯤꯔ ꯑꯍꯨꯝꯔ ꯑꯗꯨꯃꯥꯏꯅ ꯍꯥꯞꯄꯅꯦꯕꯀꯣ ꯃꯣꯏ ꯁꯟꯗꯩ ꯂꯧꯕꯒꯤ
ꯑꯣ ꯅꯪꯅ ꯍꯥꯏꯔꯛꯏꯁꯦ ꯌꯥꯝ ꯌꯥꯝ ꯆꯅꯔꯦ ꯆꯥꯅꯔꯦ ꯍꯥꯏꯕꯗꯤ ꯌꯥꯝ ꯐꯔꯦ ꯍꯥꯏꯕ ꯇꯥꯔꯦꯀꯣ ꯀꯣ ꯍꯥꯏꯕꯗꯤ ꯑꯈꯣꯏꯒꯤꯗꯤ ꯑꯗꯨꯝ ꯑꯌꯨꯛꯀꯤ ꯑꯣꯏꯅ ꯕ꯭ꯔꯦꯛꯐꯥꯁꯁꯦ ꯋꯥꯠꯇꯦꯕꯀꯣ ꯑꯗꯣ ꯍꯧꯖꯤꯛꯀꯤ ꯃꯈꯣꯏ ꯇꯥꯕꯤꯗꯨ ꯅꯠꯇꯕ ꯑꯇꯣꯞꯄꯁꯨ ꯑꯗꯨꯝ ꯗꯕꯜ ꯂꯣꯇꯤ ꯀꯩꯀꯥꯁꯨ ꯐꯪꯉꯦ ꯍꯥꯏꯔꯒꯗꯤ ꯌꯥꯝ ꯆꯞ ꯆꯥꯔꯦ ꯑꯗꯨꯝ ꯍꯥꯏꯕꯗꯤ ꯗꯤ ꯑꯃꯗꯨ ꯈꯛꯇꯪ ꯁꯨꯝ ꯆꯥꯔꯖꯨ ꯆꯥꯅꯤꯡꯗꯦ ꯍꯥꯏꯔꯒꯁꯨ ꯑꯇꯣꯞꯄ ꯃꯈꯜꯗꯨꯁꯨ ꯁꯨꯝ ꯌꯦꯡꯁꯤꯟꯕ ꯌꯥꯏꯗꯅ ꯑꯗꯨꯅꯦ ꯑꯩꯁꯦ ꯑ ꯃꯐꯝꯗꯣ ꯈꯪꯍꯧꯕꯗꯤ ꯌꯥꯝ ꯃꯊꯧꯁꯨ ꯇꯥꯗꯣꯏꯅꯦ ꯍꯥꯏꯕꯗꯤ ꯃꯇꯨꯡ ꯇꯥꯔꯛꯄꯗ ꯑꯗꯨꯝ ꯅꯪ ꯆꯦꯟꯅꯕꯁꯨ ꯅꯨꯡꯉꯥꯏꯔꯣꯏꯀꯣ ꯑꯗꯨꯅ ꯑꯗꯨꯝ ꯈꯪꯍꯧꯔꯒꯗꯤ ꯑꯗꯨꯝ ꯅꯣꯡ ꯐꯥꯗꯣꯛꯁꯨ ꯂꯩꯔꯨꯕ ꯌꯥꯏꯗꯅ ꯅꯣꯡ ꯐꯥꯗꯣꯛ ꯍꯥꯏꯁꯦ ꯑꯈꯣꯏꯒꯤꯗꯤ ꯅꯨꯡꯇꯤꯒꯤ ꯑꯗꯨꯝ ꯆꯥꯏꯌꯦꯕꯀꯣ ꯆꯥ ꯊꯛꯄꯗꯗꯤ ꯀꯩꯅꯣꯝꯃ ꯌꯥꯎꯗꯕꯗꯤ ꯌꯥꯗꯕꯗꯣ ꯑꯗꯨꯅ ꯌꯥꯝ ꯀꯥꯟꯅꯗꯣꯏꯅꯦ ꯑꯩꯒꯤ ꯑꯣꯏꯅꯗꯤ ꯑꯗꯨꯅ ꯍꯣꯏ ꯌꯦꯡꯉꯁꯦ ꯍꯣꯔꯦꯟ ꯍꯜꯂꯛꯑꯒꯗꯤ ꯈꯤꯇꯪ ꯊꯦꯡꯉꯁꯨ ꯉꯜꯂꯒꯁꯨꯀꯣ ꯑꯗꯨꯝ ꯌꯥꯝ ꯀꯟꯅ ꯊꯦꯡꯉꯒꯗꯤ ꯑꯃꯨꯛ ꯅꯨꯡꯉꯥꯏꯇ꯭ꯔꯦ ꯑꯗꯨ ꯈꯤꯇꯪ ꯑ ꯊꯤꯡ ꯌꯥꯒꯗꯕ ꯇꯥꯏꯃꯤꯡ ꯑꯣꯏꯔꯒꯗꯤ ꯑꯗꯨꯝ ꯐꯥꯎꯅꯔꯒ ꯍꯥꯏꯔ ꯍꯣꯔꯦꯟ ꯆꯠꯂꯒ ꯌꯦꯡꯉꯁꯦꯕꯀꯣ ꯑꯗꯨꯒ ꯑꯩꯁꯦ ꯑꯃꯁꯨ ꯂꯩꯌꯦ ꯑꯗꯨꯗꯨꯕꯨꯗꯤ ꯈꯪꯉꯦ ꯑꯈꯣꯏ ꯕꯥ ꯍꯣꯏꯕꯨꯗꯤ ꯃꯐꯝꯕꯨꯗꯤ ꯑꯩꯗꯤ ꯈꯪꯗꯕ ꯅꯪ ꯈꯪꯕ꯭ꯔꯥ ꯈꯪꯗꯕ꯭ꯔꯥ ꯍꯪꯉꯛꯏꯅꯦ ꯑꯩꯅ ꯍꯪꯉꯛꯏꯁꯦ ꯅꯣꯏ ꯑꯗꯣꯝꯗꯗꯤ ꯑꯣꯏꯗꯣꯏꯅꯦꯕꯀꯣ ꯍꯥꯏꯕꯗꯤ ꯃꯣꯏꯒꯤꯁꯦ ꯌꯥꯝ ꯀꯟꯅ ꯁꯥꯕ ꯅꯠꯇꯦ ꯑꯗꯨꯝ ꯃꯣꯏꯒꯤꯅ ꯁꯤꯡꯍꯥꯔ ꯑꯣꯏꯅ ꯁꯥꯕꯅꯦꯕꯀꯣ ꯁꯤꯡꯍꯥ ꯑꯣꯏꯅ ꯁꯥꯔꯒ ꯂꯨꯄꯥ ꯇꯔꯥ ꯑꯗꯨꯃꯥꯏꯅ ꯄꯤꯕ ꯃꯥꯜꯂꯦꯕꯀꯣ ꯑꯗꯨꯒꯤ ꯁꯤꯡꯍꯥ ꯁꯥꯐꯝꯗꯨꯁꯨ ꯍꯥꯏꯕꯗꯤ ꯌꯥꯝ ꯆꯥꯎꯅ ꯗꯨꯀꯥꯟ ꯑꯣꯏꯅꯗꯤ ꯍꯥꯡꯗꯦ ꯍꯥꯏꯌꯦꯕꯀꯣ ꯃꯤꯒꯤ ꯁꯨꯝ ꯑ ꯀꯩꯅꯣ ꯇꯧꯕ ꯈꯣꯠꯄ ꯍꯥꯏꯔ ꯀꯥꯟꯗꯨꯗ ꯎꯝ ꯃꯤꯒꯤ ꯑꯣꯏꯅ ꯊꯥꯕ ꯍꯥꯏꯇꯥꯔꯦ ꯃꯣꯏꯅꯗꯤ ꯌꯣꯟꯕ ꯅꯠꯇꯕ ꯊꯑꯣꯏꯅ ꯃꯤꯒꯤ ꯑꯣꯏꯅ ꯀꯟꯇꯦꯛ ꯊꯝꯅꯔꯒ ꯑꯩꯒꯤ ꯑꯗꯨꯛ ꯁꯥꯕꯤꯌꯨ ꯑꯗꯨ ꯇꯧꯕꯤꯌꯨ ꯑꯗꯨꯃꯥꯏꯅ ꯁꯥꯕꯅꯦ ꯍꯥꯏꯌꯦꯕ ꯑꯗꯨ ꯑꯗꯨꯝ ꯑꯈꯣꯏꯅ ꯑꯃꯅꯤ ꯑꯗꯨꯝ ꯆꯥꯕ ꯈꯣꯠꯄꯒꯤ ꯂꯩꯕꯗꯨꯗꯤ ꯑꯗꯨꯝ ꯌꯥꯏ ꯍꯥꯏꯌꯦꯕꯀꯣ ꯑꯗꯨꯏ ꯃꯐꯝꯗꯨꯁꯨ ꯌꯥꯝ ꯍꯥꯎꯋꯦ ꯍꯥꯏ ꯑꯗꯨ ꯑꯩꯁꯨ ꯆꯥꯔꯦ ꯌꯥꯝꯁꯨ ꯍꯥꯎꯋꯦ ꯑꯗꯨ ꯃꯐꯝꯗꯨꯗꯤ ꯅꯪ ꯈꯪꯕ꯭ꯔꯣ ꯀꯃꯥꯏ ꯇꯧꯒꯦ
ꯆꯞ ꯆꯥꯕꯗꯤ ꯈꯪꯗꯦ ꯁꯤꯡꯒꯥꯥ ꯁꯥꯐꯝꯗꯨꯗꯤ ꯑꯗꯨ ꯀꯥꯏ ꯖꯒꯥꯗꯅꯤ ꯍꯥꯏꯒꯦ ꯍꯥꯏꯗꯤ ꯑꯈꯣꯏꯒꯤ ꯂꯩꯔꯛ ꯑꯋꯥꯡ ꯂꯣꯝꯗꯝ ꯃꯈꯥꯔꯣꯝꯗꯔ ꯀꯥꯏ ꯖꯒꯥꯗ ꯑꯣꯏꯒꯦ
ꯑꯗꯨꯁꯨ ꯑꯩꯗꯤ ꯈꯪꯗ꯭ꯔꯦꯕꯀꯣ ꯑꯩꯗꯤ ꯑꯩꯅ ꯂꯩꯕꯗꯤ ꯅꯠꯇꯦ ꯑꯗꯨꯕꯨ ꯅꯣꯏꯔꯣꯝ ꯃꯅꯨꯡꯂꯣꯝꯗꯅꯦ ꯍꯥꯏꯕ ꯍꯥꯏ ꯇꯥꯔꯦꯀꯣ ꯑꯗꯨꯒꯤ ꯃꯅꯨꯡꯂꯣꯝꯗ ꯍꯥꯏꯔꯤꯁꯦ ꯑꯗꯨꯝ ꯑꯗꯨꯋꯥꯏ ꯀꯣꯂꯨꯞꯇꯗꯤ ꯑꯣꯏꯗꯣꯏꯅꯦꯕꯀꯣ ꯅꯪꯅ ꯈꯪꯗꯕꯒꯤ ꯑꯣꯏꯔꯝꯕꯕꯨꯗꯤ ꯌꯥꯏ ꯑꯗꯨꯒꯁꯨ ꯂꯩꯗꯤ ꯂꯩꯔꯝꯗꯧꯗꯤ ꯃꯥꯜꯂꯦ ꯑꯗꯣꯝꯗꯒꯤ ꯑꯗꯨꯝ ꯅꯣꯡ ꯐꯥꯗꯣꯛ ꯗꯨꯃꯣꯏ ꯑꯗꯨꯝ ꯂꯩꯔꯛꯑꯦꯕꯀꯣ ꯑꯈꯣꯏ ꯀꯀꯥ ꯍꯣꯏꯅ ꯂꯩꯔꯛꯄ ꯌꯥꯎꯋꯦꯕꯀꯣ ꯑꯗꯨꯒ ꯑꯈꯣꯏ ꯑꯗꯨꯝ ꯆꯥꯕ ꯈꯣꯠꯄ ꯑꯗꯨꯃꯥꯏꯅ ꯌꯥꯎꯋꯦ ꯑꯗꯨꯝ ꯍꯥꯎꯋꯦꯕꯀꯣ ꯃꯣꯏꯒꯤꯗꯣ ꯍꯥꯏꯕꯗꯤ ꯑ ꯑꯗꯨꯝ ꯅꯨꯡꯇꯤꯒꯤ ꯈꯨꯗꯛ ꯈꯨꯗꯛꯀꯤ ꯁꯥꯕ ꯄꯣꯠ ꯑꯣꯏꯕꯒꯤ ꯍꯥꯏꯕ ꯇꯥꯔꯦꯀꯣ ꯑꯗꯨꯝ ꯃꯍꯥꯎꯁꯦ ꯈꯤꯇꯪ ꯇꯣꯡꯉꯥꯟꯕꯗ ꯑꯗꯨꯃꯥꯏꯅ ꯇꯧꯋꯦꯕ ꯌꯥꯝ ꯍꯥꯎꯋꯦ ꯑꯗꯣ ꯑꯩ ꯍꯪꯕꯨꯗꯤ ꯍꯪꯉ ꯀꯦ ꯃꯣꯏ ꯃꯣꯏ ꯈꯪꯗꯤ ꯈꯪꯕꯅꯦ ꯃꯐꯝꯗꯨ ꯀꯣ ꯑꯗꯣ ꯑꯩꯅ ꯑꯩꯗꯤ ꯑꯃꯨꯛ ꯈꯪꯗꯕ ꯋꯥꯅꯤ ꯃꯅꯨꯡꯗꯂꫭꯝꯗꯒꯤ ꯂꯩꯔꯨꯏꯗꯪ ꯍꯥꯏꯕꯒꯤ ꯍꯥꯏ ꯇꯥꯔꯦꯀꯣ ꯑꯣꯌꯣꯛ ꯆꯤꯡ ꯉꯥꯔꯣꯝꯗꯒꯤ ꯂꯩ ꯈꯣꯠꯂꯤ ꯍꯥꯏꯕꯒꯤ ꯈꯛꯇꯪꯅ ꯑꯗꯨꯃꯥꯏꯅ ꯍꯥꯏꯕ ꯋꯥꯅꯦꯕ ꯑꯩꯅ ꯍꯥꯏꯁꯤꯅ ꯑꯗꯨꯒ ꯉꯔꯥꯡ ꯑꯃ ꯄꯥꯎ ꯑꯃ ꯇꯥꯏꯅꯦ ꯉꯔꯥꯡꯗꯣ ꯀꯔꯤ ꯑ ꯂꯥꯏ ꯑꯃ ꯍꯔꯥꯎꯕ ꯃꯥꯜꯂꯦ ꯑꯗꯨ ꯅꯣꯏ ꯌꯦꯡꯕ ꯆꯠꯂꯨꯕ꯭ꯔꯣ ꯈꯣꯠꯂꯨꯕ꯭ꯔꯣ ꯅꯨꯡꯗꯥꯡꯗ
ꯍꯣꯏ ꯆꯠꯂꯨꯏꯌꯦ ꯍꯥꯏꯗꯤ ꯑꯩꯁꯨ ꯏꯊꯟꯇ ꯉꯥꯏꯔꯕꯅꯤꯅ ꯆꯠꯁꯤꯔꯥ ꯆꯀꯟ ꯆꯔꯥ ꯁꯨꯃꯥꯏꯅ ꯈꯟꯖꯥꯟꯅꯔꯝꯕꯀꯣ ꯑꯗꯨ ꯏꯃꯥꯟꯅꯕ ꯑꯃ ꯂꯩꯕ ꯃꯉꯣꯟꯗ ꯍꯪꯉꯦ ꯑꯗꯨ ꯃꯥꯁꯨ ꯋꯥꯀꯤꯡꯗꯤ ꯅꯨꯡꯇꯤ ꯆꯠꯃꯤꯟꯅꯕꯅꯦꯕ ꯑꯗꯨ ꯅꯨꯃꯤꯗꯥꯡꯗꯣ ꯍꯥꯏꯗꯤ ꯂꯥꯏ ꯍꯔꯥꯎꯕ ꯂꯩꯕꯅꯤꯅ ꯑꯩꯁꯨ ꯏꯃꯥꯟꯅꯕꯒꯤ ꯑꯗꯨ ꯃꯌꯨꯝꯗ ꯆꯠꯊꯣꯛꯎꯔꯕ ꯋꯥꯀꯤꯡ ꯆꯠꯀꯗꯕꯗꯣ ꯃꯥ ꯉꯟꯇꯥ ꯈꯔ ꯉꯟꯅ ꯍꯜꯂꯛꯀꯅꯤ ꯋꯥꯀꯤꯡꯒꯨꯝꯕ ꯀꯨꯝꯃꯒ ꯈꯣꯠꯂꯁꯨ ꯍꯥꯏꯕꯗꯗꯤ ꯏꯃꯥꯟꯅꯕꯅ ꯃꯣꯏꯒꯤ ꯃꯃꯥꯒꯤ ꯀꯩꯅꯣꯗ ꯍꯥꯏꯗꯤ ꯑꯗꯨꯝ ꯄꯩꯁꯥ ꯅꯨꯡꯁꯥꯗꯣ ꯀꯌꯥꯝ ꯌꯥꯎꯔꯤ ꯈꯣꯠꯂꯤ ꯍꯥꯏꯐꯦꯠ ꯌꯦꯡꯕꯤꯌꯣ ꯑꯗꯒꯤ ꯃꯥꯒꯤ ꯁꯨꯝ ꯑꯩꯁꯨ ꯈꯔ ꯍꯥꯏꯔꯛꯄ ꯍꯥꯏꯇꯥꯔꯦ ꯑꯗꯨꯏꯗꯨꯒꯤ ꯆꯠꯂꯨꯕꯅꯦꯕꯀꯣ ꯑꯗꯨꯗ ꯃꯥꯅ ꯑꯗꯨꯝ ꯄꯥꯎ ꯐꯥꯎꯔꯛꯄꯗ ꯑꯩꯅ ꯏꯃꯥꯟꯅꯕꯗ ꯂꯩꯔꯤ ꯑꯗꯨꯗꯤ ꯍꯣꯔꯦꯟ ꯂꯥꯏ ꯍꯔꯥꯎꯕ ꯂꯩꯕꯅꯦ ꯑꯗꯨꯗ ꯑꯗꯨꯝ ꯆꯦꯡ ꯃꯊꯛꯇꯅꯦꯕ ꯂꯥꯏ ꯂꯩꯕꯗꯣ ꯑꯗꯨꯗ ꯂꯥꯏꯗ ꯍꯔꯥꯎꯕꯗꯨꯗ ꯑꯗꯨꯝ ꯆꯤꯡ ꯃꯊꯛꯇ ꯂꯩꯕꯅꯤꯅ ꯅꯪ ꯍꯜꯂꯛꯑꯒ ꯑꯗꯨꯝ ꯀꯩꯅꯣ ꯑꯣꯏꯅ ꯋꯥꯛꯀꯤꯡꯕꯣꯏ ꯀꯩ ꯍꯣꯏ ꯇꯧꯔꯒ ꯀꯥꯔꯒ ꯂꯥꯏꯁꯦ ꯈꯨꯔꯨꯝꯃꯔꯁꯦ ꯍꯥꯏꯔꯒ ꯑꯗꯨꯃꯥꯏꯅ ꯂꯩꯕꯀꯣ ꯑꯗꯨ ꯑꯗꯨꯝ ꯑꯗꯨꯃꯥꯏꯅ ꯇꯧꯔꯒ ꯆꯠꯂ ꯀꯥꯞꯃꯤꯟꯅꯔꯨꯔꯦ ꯀꯥꯃꯤꯟꯅꯔꯨꯔꯒ ꯑꯗꯨꯝ ꯑꯗꯨꯝ ꯍꯣꯏ ꯑꯗꯨꯝ ꯐꯖꯅ ꯍꯔꯥꯎꯔꯝꯃꯦ ꯍꯥꯏꯇꯥꯔꯦ ꯂꯥꯏ ꯑꯃꯒꯤ ꯍꯔꯥꯎꯐꯝ ꯊꯣꯛꯄ ꯍꯧꯗꯦ ꯂꯣꯏ ꯄꯥꯎꯗ ꯐꯖꯅ ꯁꯥꯔꯒ ꯑꯗꯨꯃꯥꯏꯅ ꯍꯔꯥꯎꯔꯝꯃꯦ
ꯑꯣ ꯍꯣꯏ ꯑꯗꯨꯗꯤ ꯌꯥꯝ ꯐꯩꯌꯦ ꯍꯥꯏꯕꯗꯤ ꯆꯤꯡ ꯃꯊꯛꯇꯁꯨ ꯑꯣꯏꯔꯕꯃꯤꯅ ꯑꯗꯨꯝ ꯍꯛꯆꯥꯡꯁꯨ ꯋꯥꯛꯀꯤꯡ ꯑꯣꯏꯅ ꯈꯣꯡꯅ ꯆꯠꯂꯒ ꯈꯣꯠꯂꯒ ꯇꯧꯔꯒꯗꯤꯀꯣ ꯑꯗꯒꯤ ꯆꯤꯡ ꯃꯊꯛꯇꯅꯤ ꯍꯥꯏꯔꯃꯤꯅ ꯃꯊꯛꯇꯒꯤ ꯌꯦꯡꯊꯔꯛꯄꯗ ꯑꯗꯨꯝ ꯍꯥꯏꯕꯗꯤ ꯅꯨꯡꯗꯥꯡꯗꯨ ꯀꯩꯁꯨ ꯄꯥꯛꯅ ꯀꯥꯟꯅꯗꯦꯗꯅꯀꯣ ꯆꯤꯡꯒꯨꯝꯕ ꯀꯩꯀꯥ ꯍꯥꯏꯁꯤꯗꯤ ꯑꯗꯣ ꯆꯤꯡꯗꯨꯗꯒꯤ ꯌꯦꯡꯊꯔꯛꯄꯗ ꯌꯥꯝ ꯐꯖꯔꯝꯗꯕ ꯃꯥꯜꯂꯦ ꯍꯥꯏꯕꯗꯤ ꯃꯐꯝꯗꯣ ꯃꯩ ꯃꯩ ꯃꯉꯥꯜ ꯃꯌꯥꯝ ꯃꯩ ꯂꯥꯛꯏꯗꯅꯀꯣ ꯑꯗꯨꯝ ꯃꯩꯁꯨ ꯊꯥꯟꯕꯅꯤꯅ ꯌꯥꯝ ꯐꯖꯔꯝꯗꯧ ꯃꯥꯜꯂꯦ ꯍꯥꯏ ꯄꯥꯛ ꯇꯣꯏꯅ ꯑꯗꯨꯃꯥꯏꯅ ꯆꯠꯅꯕꯁꯨ ꯅꯠꯇꯕꯅꯤꯅꯀꯣ ꯑꯗꯨꯝ ꯑꯅꯧꯕ ꯑꯃꯗꯤ ꯑꯣꯏꯔꯝꯗꯧ ꯃꯥꯜꯂꯦ ꯑꯗꯨꯝ ꯃꯩ ꯐꯖꯕ ꯀꯩꯀꯥꯗꯨꯗꯤ ꯌꯦꯡꯉꯛꯇꯕ꯭ꯔꯣ ꯑꯗꯨꯒ ꯉꯔꯥꯡ ꯍꯔꯥꯎꯔꯝꯕ ꯍꯥꯏꯁꯦ ꯑꯗꯨꯝ ꯃꯐꯝꯗꯨꯗ ꯃꯤ ꯑꯗꯨꯝ ꯈꯔ ꯇꯤꯜꯂꯝꯕ꯭ꯔꯥ ꯃꯤ ꯀꯌꯥꯃꯨꯛꯀꯤ ꯆꯥꯡ ꯂꯩꯔꯝꯒꯦ ꯑꯗꯒꯤ ꯑꯌꯦꯡꯕ ꯃꯤꯅ ꯀꯌꯥꯝ ꯂꯩꯔꯝꯕ ꯑꯗꯒꯤ ꯁꯥꯕ ꯈꯣꯠꯄ ꯌꯥꯎꯕ ꯃꯌꯥꯝ ꯑꯗꯨꯒꯨꯝꯕꯗꯨꯁꯨ ꯍꯥꯏꯕꯤꯔꯛꯎꯅꯦ
ꯍꯣꯏ ꯑꯗꯨꯗꯣ ꯑꯗꯨꯝ ꯍꯖꯤꯤꯡꯃꯛ ꯍꯔꯥꯎꯕꯅꯤꯅ ꯃꯤꯁꯨ ꯀꯥꯏꯦꯅ ꯈꯪꯗꯕ ꯃꯥꯜꯂꯦꯕꯀꯣ ꯍꯥꯏꯕꯗꯤ ꯄꯥꯔꯇꯟ ꯀꯩꯀꯩꯁꯨ ꯇꯧ ꯈꯣꯠꯄ ꯇꯧꯗ꯭ꯔꯕꯅꯤꯅ ꯑꯗꯒꯤ ꯑꯩꯈꯣꯏ ꯁ꯭ꯋꯥꯏꯒꯤ ꯑꯗꯨꯝ ꯍꯥꯏꯗꯤ ꯈꯔ ꯑꯗꯨꯝ ꯑꯗꯨ ꯍꯔꯥꯎꯒꯅꯤ ꯑꯗꯨ ꯈꯪꯅꯕ ꯀꯥꯡꯕꯨ ꯍꯥꯏꯇꯥꯔꯦꯀꯣ ꯑꯗꯨꯒꯨꯝꯕ ꯈꯔꯗꯤ ꯑꯗꯨꯝ ꯇ ꯃꯥꯜꯂꯦ ꯑꯗꯣꯈꯣꯏ ꯀꯔꯨꯀꯥꯟꯗ ꯑꯩꯈꯣꯏꯣ ꯈꯔ ꯊꯦꯡꯈ꯭ꯔꯦꯕꯀꯣ ꯂꯥꯏ ꯍꯔꯥꯎꯕ ꯂꯣꯏꯔꯛꯄꯒꯤ ꯃꯣꯏꯒꯤ ꯇꯥꯡꯈꯨꯜ ꯁꯥꯕ ꯀꯩꯗꯧꯕ ꯃꯌꯥꯝꯗꯣ ꯂꯣꯏ ꯇꯧꯔꯝꯃꯦꯕꯀꯣ ꯑꯗꯨꯗꯨꯅ ꯄꯤꯗꯨꯣ ꯌꯥꯝ ꯂꯩꯔꯝꯗꯦ ꯍꯥꯏꯇꯥꯔꯦ ꯆꯧꯀꯤꯕꯨꯗꯤ ꯃꯌꯥꯝ ꯂꯩꯔꯝꯃꯦꯕꯀꯣ ꯃꯣꯏ ꯍꯟꯅꯒꯤꯕꯨꯗꯤ ꯑꯣꯏꯗꯣꯏꯅꯦꯕꯀꯣ ꯂꯥꯏ ꯍꯔꯥꯎ ꯎꯠꯂꯣꯏꯔꯕꯅꯤ ꯃꯇꯝꯁꯨ ꯑꯩꯈꯣꯏꯅ ꯀꯥꯏꯗꯣ ꯊꯤꯡꯖꯤꯜꯂꯛꯑꯦꯕꯀꯣ ꯄꯨꯡ ꯇꯔꯦꯠ ꯃꯈꯥꯏ ꯅꯤꯄꯥꯥꯟ ꯁꯨꯃꯥꯏꯅ ꯇꯥꯗꯧꯔꯝꯅꯤ ꯑꯗꯨꯅ ꯏꯃꯤꯒꯤꯁꯨ ꯃꯥꯏ ꯃꯁꯥꯒꯤ ꯆꯥꯔꯖꯤꯡ ꯊꯣꯡꯕ ꯈꯣꯠꯄ ꯇꯧꯕ ꯇꯧꯅꯕꯅꯤꯅ ꯑꯗꯨꯒ ꯍꯥꯏꯗꯤ ꯆꯦꯟꯕꯗ ꯍꯤꯡꯉꯣꯏꯗꯕ ꯍꯥꯏꯇꯥꯔꯦꯀꯣ ꯈꯔ ꯈꯛꯇꯪ ꯑꯗꯨꯃꯥꯏꯅ ꯇꯧꯔ ꯂꯩꯔꯝꯃꯤ ꯑꯗꯩ ꯑꯉꯥꯡꯁꯨ ꯑꯗꯨꯝ ꯑꯩꯈꯣꯏꯒꯤ ꯂꯦꯡꯒꯥ ꯁꯨ ꯈꯔ ꯑꯗꯨꯝ ꯂꯩꯔꯝꯃꯦ ꯌꯥꯝꯗꯤ ꯌꯥꯝꯗꯤꯦ ꯑꯗꯨꯝ ꯇꯩꯅꯅꯤꯄꯥꯟ ꯑꯗꯨꯃꯥꯏꯅ ꯂꯩꯔꯝꯃꯦ ꯂꯩꯁꯥꯕꯤ ꯃꯆꯥ ꯀꯩꯁꯨ ꯈꯔ ꯂꯩꯔꯝꯃꯦ ꯑꯗꯨꯒ ꯌꯦꯡꯕ ꯃꯣꯏ ꯑꯍꯟꯈꯩꯁꯨꯀꯣ ꯑꯗꯨꯝ ꯀꯨꯟ ꯀꯨꯟꯊ꯭ꯔꯥꯗꯤ ꯑꯗꯨꯃꯥꯏꯅ ꯁꯨꯔꯝꯒꯅꯤ ꯑꯗꯨꯒ ꯃꯣꯏꯒꯤ ꯖꯒꯣꯏ ꯁꯥꯕ ꯀꯩꯗꯧꯕꯒꯤꯁꯨ ꯍꯥꯟꯅꯗꯤ ꯂꯥꯏꯕꯛ ꯀꯩꯀꯩ ꯁꯥꯕ ꯈꯣꯠꯄꯒꯤ ꯃꯤ ꯃꯌꯥꯝ ꯂꯥꯛꯑꯂꯝꯒꯅꯦꯕꯀꯣ ꯑꯗꯣ ꯉꯔꯥꯡꯗꯤ ꯑꯃꯨ ꯃꯣꯏꯒꯤ ꯑꯔꯣꯏꯕꯒꯤ ꯁꯥꯖꯟ ꯁꯥꯕꯗꯣ ꯑꯗꯨ ꯈꯛꯇꯒꯤ ꯃꯤꯝ ꯅꯨꯄꯥ ꯑꯃꯅꯦ ꯅꯨꯄꯤ ꯃꯉꯥ ꯇꯔꯧꯛꯅꯦ ꯑꯗꯨꯃꯥꯏꯅ ꯇꯧꯔ ꯁꯥꯔꯝꯃꯦ ꯑꯗꯨꯒ ꯌꯦꯡꯉꯛꯑꯦ ꯀꯩꯅꯣ ꯆꯤꯡꯒꯤꯁꯨ ꯑꯗꯨꯝ ꯐꯖꯩ ꯍꯥꯏꯇꯥꯔꯦ ꯝꯗꯥꯡꯗ ꯀꯥꯔꯒ ꯌꯦꯡꯕꯒꯤ ꯃꯥꯒꯤ ꯃꯍꯥꯎꯁꯨ ꯇꯣꯉꯥꯟꯕ ꯑꯃ ꯂꯩꯔꯑꯦ ꯑꯗꯨ ꯅꯍꯥꯟꯋꯥꯏꯗꯤ ꯑꯃꯨꯛ ꯑꯩꯈꯣꯏꯒꯤ ꯕꯥꯔꯣꯅꯤ ꯆꯤꯡ ꯀꯥꯕꯅ ꯕꯥꯔꯣꯅꯤ ꯅꯨꯃꯤꯠ ꯇꯔꯥꯗꯤ ꯀꯥꯟꯅꯔꯝꯃꯦ ꯑꯗꯨꯀꯥꯟꯗꯗꯤ ꯑꯩꯈꯣꯏꯒꯤ ꯀꯩ ꯍꯥꯏꯅꯤ ꯃꯩ ꯅꯣꯡꯁꯦ ꯐꯖꯅ ꯊꯥꯥꯟꯕ ꯈꯣꯠꯄꯁꯦ ꯍꯧꯖꯤꯛꯀꯥꯟ ꯍꯦꯟꯒꯠꯂꯦ ꯍꯥꯏꯇꯥꯔꯦꯀꯣ ꯂꯩꯔꯛꯇꯒꯤ ꯀꯩꯗꯒꯤ ꯃꯩ ꯅꯨꯡꯁꯦ ꯐꯖꯅ ꯊꯥꯜꯂꯦꯑꯕꯅꯤꯅ ꯌꯦꯡꯕꯗꯣ ꯌꯥꯝ ꯅꯨꯡꯉꯥꯏꯔꯦꯅ ꯍꯋꯥꯏꯗꯤ ꯑꯉꯥꯡꯒ ꯑꯣꯏꯔꯤꯕꯅꯤ ꯒꯦꯝꯃꯦꯅ ꯇꯥ ꯑꯗꯨꯗ ꯑꯗꯨꯝ ꯌꯦꯡꯗꯤ ꯌꯦꯡꯉꯦꯕꯀꯣ ꯑꯗꯣ ꯍꯧꯖꯤꯛꯀꯥꯟ ꯉꯔꯥꯡ ꯌꯦꯡꯕ ꯀꯥꯟꯗ ꯌꯥꯝ ꯅꯨꯡꯉꯥꯏꯕ ꯑꯃꯗꯤ ꯑꯣꯏ
ꯑꯣ ꯍꯣꯏ ꯑꯗꯨꯕꯨꯗꯤ ꯅꯣꯏꯅ ꯉꯔꯥꯡꯒꯤꯗꯣ ꯊꯦꯡꯉꯝꯗꯧ ꯃꯥꯜꯂꯦ ꯍꯥꯏꯕꯗꯤ ꯅꯤꯄꯥꯜ ꯃꯈꯥꯏ ꯑꯦ ꯇꯔꯦꯠ ꯃꯈꯥꯏ ꯅꯤꯄꯥꯟ ꯍꯥꯏꯔꯒ ꯅꯣꯏꯅ ꯁꯥꯔꯤꯗꯨꯗꯤ ꯑꯔꯣꯏꯕꯒꯤꯗꯨ ꯈꯇꯪ ꯊꯦꯡꯅꯩ ꯍꯥꯏꯔꯒꯗꯤ ꯑꯗꯨꯝ ꯈꯔꯗꯤ ꯊꯦꯡꯕ ꯃꯥꯜꯂꯦꯕꯀꯣ ꯅꯣꯏꯅ ꯆꯠꯂꯤꯗꯨꯀꯣ ꯑꯗꯨꯒ ꯊꯦꯡꯕꯒꯤꯁꯨ ꯑꯣꯏꯗꯣꯏꯅꯦ ꯃꯤ ꯑꯗꯨ ꯃꯁꯤꯡ ꯈꯤꯇꯪ ꯋꯥꯠꯂꯦ ꯍꯥꯏꯗꯣ ꯑꯗꯒꯤ ꯍꯣꯏ ꯆꯤꯡ ꯃꯊꯛꯇꯁꯨ ꯑꯣꯏꯕꯅꯤꯅ ꯑꯗꯨꯝ ꯈꯪꯗꯕ ꯃꯤꯁꯨ ꯕꯥꯔꯤꯗ ꯂꯩꯔꯝꯃꯥꯅꯤ ꯑꯗꯒꯤ ꯍꯦꯍꯦꯛ ꯆꯠꯀꯦ ꯍꯥꯏꯔꯁꯨ ꯅꯨꯃꯤꯗꯥꯡꯗ ꯆꯤꯡ ꯀꯣꯠꯇ ꯆꯠꯄ ꯍꯥꯏꯕꯁꯤꯃꯛꯇꯕꯨ ꯑꯗꯨꯝ ꯏꯊꯟꯗ ꯀꯔꯤꯗ ꯆꯠꯄ ꯗꯤ ꯀꯩꯁꯨ ꯅꯨꯡꯉꯥꯏꯇꯦꯗꯅꯀꯣ ꯑꯗꯨꯒꯨꯝꯕꯒꯤ ꯑꯗꯨꯝ ꯈꯔ ꯇꯥꯕꯁꯨ ꯌꯥꯎꯔꯝꯒꯅꯤ ꯑꯗꯒꯤ ꯊꯦꯡꯁꯨ ꯊꯦꯡꯕꯒꯤ ꯍꯥꯏꯇꯥꯔꯦꯀꯣ ꯑꯗꯨꯅ ꯍꯧꯔꯛꯄꯗꯕꯨꯗꯤ ꯃꯤ ꯑꯗꯨꯝ ꯌꯥꯎꯔꯝꯒꯅꯤ ꯑꯩꯈꯣꯏ ꯁꯨꯝ ꯑꯩꯈꯣꯏꯒꯤ ꯆꯤꯡꯗ ꯅꯥꯠꯇꯕꯗꯨ ꯃꯣꯏ ꯑꯗꯨꯝ ꯁ꯭ꯋꯥꯏꯗ ꯁꯥꯟꯅꯕꯗꯁꯨ ꯑꯩꯈꯣꯏꯒꯤ ꯀꯩ ꯍꯥꯏꯅꯤ ꯂꯥꯏ ꯂꯣꯏꯁꯤꯜꯂꯛꯄꯒꯤ ꯑꯔꯣꯏꯕ ꯁꯥꯕꯗꯨꯗꯗꯤ ꯃꯤ ꯀꯩꯁꯨ ꯌꯥꯝ ꯂꯩꯅꯗꯕꯅꯦꯕ ꯀꯣ ꯑꯗꯨꯝ ꯍꯥꯏꯕꯗꯤ ꯃꯤꯁꯦ ꯑꯗꯨꯝ ꯂꯠꯄꯅꯦ ꯍꯧꯔꯛꯄꯗ ꯂꯩꯕꯒꯤ ꯆꯥꯡꯗꯨꯒ ꯀꯩꯁꯨ ꯃꯥꯟꯅꯗꯕꯅꯦꯕ ꯑꯗꯨꯃꯥꯏꯅ ꯊꯦꯡꯕꯒꯤꯕꯨꯗꯤ ꯑꯣꯏꯔꯝꯕꯁꯨ ꯌꯥꯏ ꯑꯗꯨ ꯅꯪ ꯂꯥꯏꯒꯨꯝꯕ ꯈꯨꯔꯨꯝ ꯈꯣꯠꯄꯗꯤ ꯇꯧꯔꯛꯄ꯭ꯔꯣ ꯑꯗꯨꯒ ꯄꯩꯁꯥ ꯅꯨꯡꯁꯥ ꯈꯔ ꯀꯠꯇꯅ ꯈꯣꯠꯇꯅ ꯑꯗꯨꯃꯥꯏꯅ ꯇꯧꯔꯛꯄ꯭ꯔꯣ ꯑꯗꯨꯃꯥꯏꯅ ꯇꯧꯔꯛ ꯑꯒꯗꯤ ꯄꯨꯛꯅꯤꯡꯗꯣ ꯌꯥꯝ ꯅꯨꯡꯉꯥꯏꯗꯅꯀꯣ ꯂꯥꯏ ꯍꯔꯥꯎꯕ ꯒꯨꯝꯕ ꯑꯃ ꯌꯦꯡꯕ ꯆꯠꯂꯨꯔꯒ ꯄꯩꯁꯥꯒꯨꯝꯕ ꯀꯠꯂꯒ ꯑꯩꯅ ꯅꯤꯐꯝ ꯊꯣꯛꯄ ꯈꯔ ꯀꯨꯏꯕ ꯀꯨꯏꯗꯕ ꯁꯥꯡꯕ ꯁꯥꯡꯗꯕ ꯂꯣꯏꯅ ꯉꯝꯕ ꯉꯝꯗꯕ ꯈꯤꯇꯪ ꯄꯤꯔꯝꯃꯒ ꯑꯗꯨꯝ ꯅꯤꯕ ꯈꯣꯠꯄ ꯇꯧꯔꯛꯄꯗ ꯅꯨꯡꯉꯥꯏꯗꯅꯀꯣ ꯑꯗꯨꯒꯨꯝꯕꯗꯨꯗꯤ ꯅꯤꯔꯛꯄ ꯑꯣ ꯀꯃꯥꯏꯅ ꯇꯧꯒꯦ ꯕꯣꯔ ꯅꯤꯔꯛꯄ꯭ꯔꯣ
ꯍꯣꯏ ꯅꯤꯔꯛꯑꯦ ꯉꯔꯥꯡꯗꯀꯣ ꯑꯩꯅ ꯍꯥꯏꯕꯗꯨꯗꯥ ꯃꯥꯅ ꯑꯩꯈꯣꯏ ꯆꯠꯂꯨꯕꯗꯣ ꯃꯣꯏ ꯃꯃꯥꯅꯁꯨ ꯑꯦ ꯅꯨꯡꯉꯥꯏꯇꯦꯗ ꯂꯨꯄꯥ ꯇꯔꯗꯪꯀꯛ ꯄꯤꯔꯝꯃꯣ ꯈꯣꯠꯄꯤꯔꯝꯃꯣꯅ ꯃꯥꯅꯁꯨ ꯄꯤꯔꯛꯑꯦ ꯑꯗꯥꯒꯤ ꯑꯩꯅꯁꯨ ꯄꯨꯔ ꯆꯠꯄ ꯑꯗꯣ ꯉꯔꯥꯡ ꯂꯥꯏ ꯈꯨꯔꯨꯝꯕꯒꯤ ꯃꯇꯝꯁꯦ ꯑꯗꯨ ꯐꯔꯛ ꯇꯥꯕ ꯍꯥꯏꯇꯥꯔꯦ ꯃꯣꯏꯒꯤ ꯖꯒꯣꯏ ꯁꯥꯕ ꯈꯣꯠꯄ ꯃꯔꯛꯇ ꯆꯪꯕꯁꯨꯛ ꯅꯨꯡꯉꯥꯏꯇꯕ ꯑꯗꯒꯤ ꯂꯣꯏꯔ ꯈꯨꯔꯨꯝꯁꯦꯅ ꯐꯖꯅ ꯉꯥꯏꯔ ꯂꯩꯔꯦ ꯃꯨꯟꯗꯣꯏ ꯆꯤꯡꯅꯔꯕꯅꯤꯅ ꯂꯥꯏꯁꯦ ꯈꯨꯔꯝꯕ ꯌꯥꯗꯣꯏꯔꯥ ꯌꯥꯗꯣꯏꯔꯗ ꯈꯟꯖꯥꯟꯅꯔꯒ ꯑꯩꯕꯨ ꯄꯩꯁꯥꯁꯦ ꯀꯠꯂꯝꯗꯕꯤꯗ ꯍꯟꯗꯣꯏꯔꯥꯅ ꯈꯜꯂꯝꯃꯦꯕꯀꯣ ꯑꯗꯨꯒ ꯑꯗꯨꯝ ꯃꯤ ꯑꯃꯅꯤ ꯆꯪꯉꯒ ꯑꯗꯨꯝ ꯈꯨꯔꯨꯝꯕ ꯍꯧꯅꯔꯛꯄꯗꯒꯤ ꯑꯩꯁꯨ ꯆꯪꯉꯨꯔꯛꯀꯦ ꯍꯦꯛꯇꯥ ꯊꯋꯥꯏ ꯅꯨꯡꯉꯥꯏꯇꯅ ꯍꯟꯕꯩ ꯃꯍꯨꯠꯇ ꯍꯥꯏꯔꯒ ꯃꯤꯒꯤꯁꯨ ꯄꯩꯁꯥꯁꯨ ꯄꯤꯔꯛꯄꯅꯤꯅ ꯍꯥꯏꯔꯒ ꯑꯗꯨꯨꯃꯥꯏꯅ ꯆꯪꯉ ꯈꯨꯔꯨꯝ ꯃꯨꯔꯦ ꯑꯗꯨꯗ ꯑꯗꯨꯝ ꯍꯜꯂꯛꯑꯦ ꯍꯣꯏ ꯐꯔꯦ ꯑꯩ ꯀꯩꯅꯣꯝꯇ ꯆꯥꯛ ꯏꯁꯤꯡ ꯑꯗ ꯊꯣꯡꯉꯒꯦ ꯊꯝꯃꯦꯒꯦ ꯀꯣ
ꯍꯣ ꯍꯣꯏ ꯐꯔꯦ ꯐꯔꯦ ꯊꯣꯡꯗꯣꯛꯎꯔꯣ